ꯍꯜꯂꯣ ꯇꯥꯏ ꯇꯥꯏ
ꯑꯣ ꯇꯥꯏꯀꯣ
ꯑꯥ ꯇꯥꯏ ꯆꯥꯛ ꯆꯥꯥꯒ꯭ꯔꯕꯣ
ꯆꯥꯔꯦꯍꯦ ꯍꯧꯖꯤꯛ ꯄꯨꯡ ꯑꯃꯥ ꯃꯈꯥꯏ ꯍꯦꯜꯂꯦ ꯍꯧꯖꯤꯛ ꯆꯥꯗ꯭ꯔꯗꯤ
ꯆꯥꯗꯕꯁꯨ ꯂꯩꯔꯣꯏ ꯐꯝꯂꯝꯃꯤꯅꯤꯗ
ꯉꯁꯤ ꯀꯔꯤ ꯇꯧꯅꯤ ꯍꯣꯔꯦꯟ ꯀꯔꯤ ꯇꯧꯅꯤ
ꯎꯝ ꯉꯁꯤꯗꯤ ꯀꯩꯁꯨ ꯇꯧꯔꯣꯏ ꯊꯕꯛ ꯂꯩꯇꯦ
ꯁꯨꯇꯤꯔꯣ
ꯑ
ꯐꯩꯌꯦꯅꯦ ꯅꯨꯡꯉꯥꯏꯔꯦꯅꯦ ꯑꯥ ꯉꯁꯤ ꯁꯦꯀꯦꯟ ꯁꯇꯔꯗꯦ ꯃꯥꯂꯦꯀꯣ
ꯍꯣꯏ ꯍꯣꯏ ꯁꯦꯀꯦꯟ ꯁꯇꯔꯗꯦꯅꯦ ꯀꯩꯅꯣ ꯅꯣꯏꯗꯤ ꯊꯕꯛ ꯆꯠꯄ꯭ꯔꯣ ꯍꯥꯏꯖꯦ
ꯃꯁꯤ ꯊꯕꯛ ꯆꯠꯇ꯭ꯔꯦꯗ ꯑꯁ ꯇꯨꯝꯔꯒ ꯍꯧꯒꯠꯂꯒ ꯆꯛ ꯆꯥ ꯍꯧꯖꯤꯛ ꯐꯤ ꯁꯨꯏꯑꯦ ꯑꯗꯨꯒ ꯂꯩꯌꯦꯗ
ꯅꯨꯡꯁꯥ ꯁꯥꯕꯒꯤ ꯃꯄꯥꯟꯁꯨ ꯊꯣꯛꯄ ꯌꯥꯗ꯭ꯔꯦꯗ
ꯌꯥꯝ ꯁꯥꯕ꯭ꯔꯣ ꯍꯥꯏꯖꯦ
ꯁꯥꯏꯌꯦ
ꯀꯩꯅꯣ ꯈꯨꯟꯗ ꯂꯩꯕ꯭ꯔꯣ ꯇꯝꯄꯥꯛꯗ ꯂꯩꯕ꯭ꯔꯣ ꯍꯥ
ꯑꯁꯤ ꯑꯁꯤ ꯇꯝꯄꯥꯛꯇ ꯂꯩꯌꯦꯗ
ꯑꯣ ꯍꯣꯏ ꯉꯁꯤꯗꯤ ꯈꯔ
ꯎꯝ ꯉꯔꯥꯡ ꯉꯔꯥꯡ ꯉꯔꯥꯡꯗꯣ ꯆꯞ ꯆꯥꯌꯦ ꯅꯣꯡꯁꯨꯨ ꯆꯨꯗꯕ ꯑꯗꯨꯒ ꯅꯨꯡꯁꯥ ꯊꯣꯛꯄꯗꯣ ꯏꯪꯔꯒ ꯆꯞ ꯆꯥꯏ
ꯍꯣꯏ ꯉꯔꯥꯡꯗꯣ ꯆꯞ ꯆꯥꯏ
ꯎꯝ ꯀꯩꯩ ꯏꯟꯁꯥꯡ ꯆꯥꯔꯕꯣ ꯉꯁꯤ
ꯎꯝ ꯉꯁꯤꯗꯤ ꯆꯝꯐꯨꯠꯀ ꯌꯦꯟꯁꯥ ꯆꯥꯏ
ꯅꯨꯡꯉꯥꯏꯔꯦꯅꯦ ꯃꯤꯗꯤ ꯑꯌꯨꯛꯇ ꯌꯦꯟꯁꯥ ꯆꯥꯕꯁꯦ
ꯑꯌꯨꯛꯇ ꯌꯦꯟꯁꯥ ꯆꯥꯕ ꯌꯥꯗꯦ ꯍꯥꯏꯕ꯭ꯔꯥ
ꯅꯠꯇꯦ ꯌꯥꯗꯦ ꯍꯥꯏꯕ ꯅꯠꯇꯦꯗ ꯑꯌꯥꯝꯕꯗꯤ ꯏꯚꯤꯅꯤꯡꯗꯅꯗꯤ ꯀꯃꯟ ꯑꯣꯏꯌꯦꯗꯅ
ꯍꯣꯏ ꯍꯣꯏ ꯅ꯭ꯔꯁꯨ ꯑꯗꯨꯝ ꯆꯥꯈ꯭ꯔꯝꯅꯤꯗ ꯍꯌꯨꯛꯇꯨ
ꯌꯨꯝꯗ ꯂꯩꯕ꯭ꯔꯥ ꯍꯣꯁꯇꯦꯜ ꯂꯩꯕ꯭ꯔꯥ ꯔꯦꯟ ꯂꯩꯕ꯭ꯔꯥ
ꯔꯦꯟꯗ ꯂꯩꯗ
ꯑꯣ ꯑꯣ ꯑꯁꯤ ꯅꯪ ꯀꯩꯅꯣ ꯑꯁꯤ ꯇꯝꯄꯥꯛꯒꯤ ꯃꯤ ꯅꯠꯇꯕ꯭ꯔꯥ
ꯇꯝꯄꯥꯛꯀꯤ ꯃꯤꯕꯨꯗꯤ ꯅꯠꯇꯦ ꯑꯗꯨ ꯑꯣꯏꯔꯁꯨ ꯑꯥ ꯗꯤꯁꯇ꯭ꯔꯤꯛꯇꯣ ꯇꯣꯉꯥꯜꯂꯦ ꯇꯝꯄꯥꯛꯀꯤ ꯃꯤꯅꯦ ꯑꯗꯨ ꯑꯣꯏꯔꯁꯨ ꯗꯤꯁꯇ꯭ꯔꯤꯛ ꯇꯣꯉꯥꯟ ꯇꯣꯉꯥꯟ
ꯑꯣ ꯍꯣꯏ ꯍꯣꯏ ꯅꯣꯏ ꯅꯣꯏꯒꯤ ꯗꯤꯁꯇ꯭ꯔꯤꯛꯇ ꯅꯪꯅ ꯇꯝꯕ ꯀꯣꯖꯦꯁ ꯁꯀꯨꯜꯗꯣ ꯂꯩꯇꯕꯀꯣ
ꯑꯥ
ꯑꯗꯨ ꯍꯣꯁꯄꯤꯇꯥꯜꯗꯤ ꯂꯩꯅꯤꯡꯗꯕ꯭ꯔꯣ
ꯎꯝ ꯂꯩꯅꯤꯡꯉꯤꯗ ꯑꯗꯨꯕꯨ ꯌꯥꯝ ꯂꯩꯅꯤꯡꯕꯗꯤ ꯑꯣꯏꯗꯦ ꯍꯣꯁꯇꯦꯜꯁꯦ
ꯀꯩ ꯀꯩꯒꯤꯅꯣ ꯏꯟꯁꯥꯡ ꯍꯥꯎꯇꯕꯒꯤꯔꯣ ꯏꯟꯁꯥꯡ ꯑꯗꯨ ꯆꯛ ꯆꯥꯛ ꯊꯣꯡꯕꯗꯣ ꯅꯨꯡꯉꯥꯏꯕ꯭ꯔꯥꯅꯦ
ꯑꯩꯈꯣꯏꯕꯨ ꯑꯩꯕꯨꯗꯤ ꯃꯃꯥꯍꯣꯏꯒ ꯂꯩꯌꯦꯕ ꯑꯗꯨꯅ ꯃꯣꯏꯅ ꯑꯗꯨꯝ ꯊꯣꯡꯉꯦꯗ
ꯐꯩꯅꯦ ꯀꯔꯤ ꯇꯝꯃꯤꯔꯣ ꯅꯪ
ꯑꯩ ꯀꯣꯂꯦꯖ ꯂꯣꯏꯈ꯭ꯔꯔꯦ ꯍꯟꯗꯛ
ꯑꯣ ꯑꯗꯨꯗꯤ ꯀꯔꯤ ꯇꯧꯕ꯭ꯔꯥ
ꯑꯗꯨ ꯎꯝ ꯃꯈꯥ ꯇꯝꯊꯒꯦ ꯍꯥꯏꯅ ꯉꯥꯏꯔꯤꯌꯦ
ꯃꯥꯁꯇꯔ ꯇꯝꯗꯣꯏꯕ ꯑꯣ ꯑꯗꯨꯗꯤ ꯆꯍꯤ ꯇ꯭ꯋꯦꯟꯇꯤꯇꯨꯒꯨꯝꯕ ꯑꯣꯏꯔꯝꯅꯤꯀꯣ
ꯇ꯭ꯋꯦꯟꯇꯤ ꯋꯥꯟ
ꯇ꯭ꯋꯦꯟꯇꯤꯋꯥꯟ ꯑꯣ ꯌꯥꯝ ꯑꯉꯥꯡ ꯑꯣꯏꯔꯤꯅꯦ ꯑꯗꯨꯗꯤ
ꯀꯥꯏꯗꯩꯅꯣꯗ ꯍꯥꯅꯨꯒꯗꯧꯔꯦꯗ
ꯑꯈꯣꯏ ꯑꯈꯣꯏꯗꯤ ꯀꯨꯟꯊ꯭ꯔꯥ ꯌꯣꯒꯦ ꯇꯧꯔꯦ
ꯑꯣ ꯍꯥ ꯍꯥ ꯑꯗꯨ ꯑꯣꯏꯔꯁꯨ ꯅꯨꯄꯥꯗꯤ ꯑꯗꯨꯝ ꯌꯥꯏꯗꯥ
ꯌꯥꯏꯌꯦ ꯂꯣꯏꯈ꯭ꯔꯦ ꯕꯥꯏ ꯑꯥ ꯑꯁ ꯑꯗꯨ ꯌꯦꯏꯌꯦ ꯍꯥꯏꯔꯁꯨ ꯌꯥꯗ꯭ꯔꯦꯗ ꯑꯩꯈꯣꯏ ꯑꯉꯥꯡ ꯑꯣꯏꯕ ꯀꯥꯟꯗꯗꯤ ꯑꯗꯨꯃꯥꯏꯅ ꯍꯥꯏꯔꯝꯃꯦ ꯍꯧꯖꯤꯛ
ꯑꯥ
ꯆꯍꯤꯗ ꯌꯥꯝ ꯂꯛꯈ꯭ꯔꯕꯅꯤꯅ ꯍꯥꯏꯕꯁꯨ ꯌꯥꯗ꯭ꯔꯦꯗ
ꯅꯪꯁꯨ ꯀꯣꯂꯦꯖ ꯇꯧꯔꯤꯕ꯭ꯔꯣ ꯅꯠꯇ꯭ꯔꯒ ꯊꯕꯛ ꯇꯧꯔ ꯂꯩꯕ꯭ꯔꯣ
ꯑꯦ ꯑꯩꯁꯦ ꯇ꯭ꯔꯦꯅꯤꯡ ꯇꯧꯔꯒ ꯂꯩꯌꯦ ꯀꯣꯂꯦꯖ ꯀꯣꯂꯦꯖ ꯍꯥꯏꯕ ꯌꯥꯏꯗ
ꯑꯥ ꯀꯩ ꯇ꯭ꯔꯦꯅꯤꯡ ꯅꯣ
ꯑꯥ ꯃꯤꯗꯤꯀꯦꯜ ꯀꯣꯂꯦꯁꯇ ꯇꯝꯔ ꯂꯩꯌꯦ
ꯑꯥ ꯌꯥꯝ ꯐꯩꯗꯥ ꯑꯗꯨ ꯑꯣꯏꯔꯗꯤ ꯋꯥꯅꯨꯗ ꯗꯣꯛꯇ꯭ꯔ ꯑꯣꯏꯈ꯭ꯔꯗꯤ ꯅꯨꯄꯤ ꯌꯥꯝ ꯐꯒꯅꯤ
ꯑꯁ ꯐꯪꯗꯦꯅꯦꯍꯦ
ꯁꯦꯁ
ꯐꯪꯗ꯭ꯔꯦ ꯅꯣꯏ ꯑ ꯅꯣꯏ ꯃꯩꯇꯩꯒꯤ ꯃꯨꯚꯤꯗ ꯁꯤꯟ ꯑꯃ ꯂꯩꯗꯥꯏꯅꯦ
ꯑꯩ ꯃꯩꯇꯩ ꯅꯠꯇꯤꯌꯦ
ꯑꯣ ꯀꯔꯤꯔ ꯑꯩ ꯃꯩꯇꯩꯔ ꯈꯟꯕꯅꯦ ꯑꯣ ꯑꯗꯨ ꯇꯥꯡꯈꯨꯜꯔꯥ
ꯅꯠꯇꯤꯌꯦ
ꯅꯪꯒꯤ ꯃꯤꯡꯗꯣ ꯑꯩꯅ ꯃꯥꯟꯕꯒꯨꯝ ꯇꯧꯕ
ꯃꯤꯡꯗꯤ ꯍꯥꯏꯅꯨꯨꯗꯥꯥ ꯍꯥꯏꯑꯦ
ꯀꯩꯗꯤ ꯀꯩꯁꯨ ꯇꯧꯗꯕꯅꯤꯗ
ꯑꯥ
ꯅꯆꯤꯟ ꯅꯥꯎ ꯀꯌꯥ ꯂꯦꯌꯦ
ꯑꯩꯈꯣꯏ ꯃꯔꯤ ꯂꯩ
ꯅꯪꯅ ꯀꯌꯥꯁꯨꯕ
ꯑꯩꯅꯥ ꯁꯦꯀꯦꯟ ꯁꯨꯕ
ꯑꯍꯟ ꯈꯣꯏ ꯑꯍꯟꯁꯨꯨꯕꯗꯤ ꯅꯨꯄꯥꯔ ꯅꯨꯄꯤꯔ
ꯎꯝ ꯅꯨꯄꯤꯅꯦ
ꯌꯨꯝ ꯄꯥꯟꯗ꯭ꯔꯤ
ꯄꯥꯟꯗ꯭ꯔꯤꯗ
ꯆꯍꯤ ꯀꯌꯥ ꯗꯤꯐ꯭ꯔꯦꯟꯁ ꯂꯩꯕ꯭ꯔ ꯅꯣꯏ
ꯆꯍꯤ ꯑꯅꯤ
ꯌꯥꯝꯗꯦꯅꯦ
ꯍꯣꯏ
ꯆꯞ ꯆꯥꯏꯗ
ꯑꯈꯣꯏꯗꯤ ꯆꯞ ꯃꯥꯟꯅꯩ ꯑꯦ ꯍꯥꯏ ꯃꯥꯁꯨ ꯀꯣꯂꯦꯖ ꯇꯧꯔꯤ ꯀꯟꯅ ꯃꯥꯗꯤ ꯍꯣꯁꯇꯦꯜꯗ ꯂꯩ ꯁꯤꯡꯖꯃꯩ ꯂꯣꯝꯗ
ꯍ ꯍ ꯅꯪ ꯑ ꯀꯔꯝꯕ ꯑꯣꯅꯔꯁ ꯂꯧꯔꯤꯅꯣ
ꯑꯩ ꯕꯤ ꯕꯤ ꯑꯦꯗ
ꯑꯩꯁꯨ ꯍꯥꯟꯅ ꯀꯣꯂꯦꯖ ꯇꯝꯂꯝꯃꯦ ꯚꯣꯇꯅꯤ ꯂꯧꯔꯒ
ꯎꯝ
ꯂꯩꯔꯒ ꯑꯦꯛꯖꯥꯝ ꯊꯥ ꯑꯩꯅ ꯑ ꯃꯥꯁꯇꯔ ꯇꯝꯅꯤꯡꯗꯕꯀꯣ
ꯑꯧ
ꯑꯦꯖꯥꯝ ꯊꯥꯔꯒ ꯑꯁ ꯋꯥꯏꯗ
ꯃꯤꯅ ꯑꯁ ꯋꯥꯔ ꯍꯣꯏꯗ ꯇꯧꯕ ꯈꯨꯗꯤꯡ ꯈꯔꯗꯤ ꯑꯗꯨꯝ ꯋꯥꯕ ꯇꯥꯕꯅꯤꯗ
ꯅꯣꯏ ꯑ ꯅꯣꯏꯒꯤ ꯌꯡꯒꯦꯁꯗꯤ ꯆꯍꯤ ꯀꯌꯥ ꯁꯨꯔꯕ
ꯑꯩꯒꯤ
ꯌꯡꯒꯦꯁ ꯁꯤꯕ꯭ꯂꯤꯡ
ꯌꯪꯒꯦꯁ ꯇꯨꯗꯤ ꯆꯍꯤ ꯐꯣꯔꯇꯤꯟ ꯑꯥ ꯊꯥꯔꯇꯤꯟ
ꯑꯗꯨꯗꯤ ꯌꯥꯝ ꯌꯥꯝ ꯑꯉꯥꯡ ꯑꯣꯏꯔꯤꯀꯣ
ꯍꯣꯏ
ꯌꯥꯝꯅ ꯁꯇ꯭ꯔꯤꯛ ꯑꯣꯏꯒꯗꯕ ꯃꯥꯜꯂꯦ ꯅꯪ ꯑꯥ
ꯀꯩꯒꯤꯅꯣ ꯍꯥꯏꯖꯦ ꯋꯉꯥꯡ ꯌꯥꯝ ꯁꯥꯠ
ꯌꯥꯝ ꯁꯥꯊꯤꯗꫭꯏ ꯃꯥꯜꯂꯦ ꯆꯨꯝꯕ꯭ꯔ
ꯍꫭꯏ ꯌꯥꯝ ꯁꯥꯊꯤꯕꯗꯤ ꯑꯣꯏꯗꯦꯗ ꯑꯗꯨ ꯑꯣꯏꯔꯁꯨ ꯌꯥꯝꯅ ꯍꯥꯏꯗꯤ ꯀꯩꯅꯣ ꯇꯧꯕ ꯃꯇꯝꯗꯗꯤ ꯍꯣꯏ ꯌꯥꯝ ꯑꯣꯏꯗꯦꯗ ꯏꯆꯦꯒ ꯌꯦꯡꯉꯗꯤ ꯏꯆꯦꯅ ꯍꯦꯟꯅ ꯌꯥꯝ ꯁꯇ꯭ꯔꯤꯛ ꯇꯧꯔꯦ
ꯅꯪ ꯅꯪꯕꯨꯁꯨ ꯁꯇ꯭ꯔꯤꯛ ꯑꯣꯏꯕ꯭ꯔ ꯃꯥꯅ
ꯍꯣꯏ ꯍꯧꯖꯤꯛ ꯐꯥꯎꯕ ꯇꯧꯔꯤꯅꯤ ꯃꯥꯅ
ꯑꯗꯣ ꯑꯥ ꯑ ꯀꯤꯕ꯭ꯔ ꯅꯪꯕꯨ ꯅꯪꯒꯤ ꯑ ꯅꯪꯒꯤ ꯃꯈꯥꯗ ꯂꯩꯕ ꯈꯣꯏꯗꯣ ꯅꯪꯕꯨ ꯀꯤꯕ꯭ꯔꯕ
ꯀꯤꯗꯦꯗ ꯑꯗꯨꯕꯨ ꯁꯥꯎꯔ ꯀꯥꯟꯗꯗꯤ ꯀꯤꯝꯅꯤ ꯀꯤꯌꯦ ꯑꯩꯗꯤ ꯄꯥꯛ ꯑꯩꯗꯤ ꯍꯣꯏ ꯁꯥꯎꯕꯕꯨꯗꯤ ꯌꯥꯝ ꯁꯥꯎꯒꯜꯂꯖꯨ ꯑꯩꯗꯤ ꯀꯩꯅꯣ ꯇꯧꯗꯦꯕ ꯃꯤꯒꯨꯝꯅ ꯐꯨꯕꯅ ꯍꯥꯟꯕꯒꯨꯝꯕꯗꯤ ꯑꯗꯨꯝꯃꯥꯏꯟꯗꯤ ꯇꯧꯗꯦꯕ
ꯑꯥ ꯅꯨꯄꯥꯗꯤ ꯀꯣꯏꯔꯕꯣ
ꯎꯝ ꯎꯝ ꯍꯥꯟꯅꯗꯤ ꯀꯣꯏꯔꯝꯃꯦ ꯏꯆꯦꯅ ꯉꯥꯡꯃꯟꯗꯅ ꯀꯤꯃꯟꯗꯅ ꯇꫭꯛꯈ꯭ꯔꯦ
ꯅꯆꯦ ꯅꯆꯦ ꯅꯆꯦꯗ ꯀꯤꯃꯟꯗꯅ ꯅꯆꯦꯅ ꯌꯥꯗꯕ꯭ꯔ ꯍꯥꯏꯁꯦ
ꯍꯣꯏ
ꯅꯆꯦꯅ ꯌꯥ ꯌꯥꯅꯤꯡꯗ꯭ꯔꯁꯨ ꯅꯪꯅ ꯅꯨꯡꯁꯤꯔꯗꯤ ꯀꯩꯒꯤ ꯇꯣꯛꯄꯅꯣ ꯅꯪꯅꯁꯨ ꯌꯥꯝ ꯅꯨꯡꯁꯤꯗꯕꯒꯤ ꯑꯣꯏꯔꯝꯅꯤꯗ
ꯑꯗꯨꯝꯃꯥꯏꯅ ꯍꯥꯏꯁꯤꯔ ꯈꯪꯗꯦꯗ
ꯑꯥ ꯅꯪꯅ ꯅꯪꯅꯁꯨ ꯌꯥꯝ ꯅꯨꯡꯁꯤꯗꯕ ꯑꯗꯨꯒ ꯅꯆꯦꯗ ꯇꯥꯟꯅꯒꯦ ꯇꯧꯋꯤꯅꯦ ꯁꯤꯁꯦ
ꯅꯠꯇꯦꯗ ꯇꯩꯔꯁꯨ ꯑꯁ ꯊꯕꯛ ꯇꯧꯗ꯭ꯔꯤꯐꯧꯗꯤ ꯑꯗꯨꯒꯨꯝꯕ ꯇꯧꯅꯨ ꯑꯣꯏꯔꯣꯏꯗꯕ ꯍꯌꯦꯡ ꯑꯗꯨꯃꯥꯏꯟ ꯁꯣꯏꯔꯒ ꯋꯥꯅꯕ ꯑꯗꯨꯝ ꯗꯨꯝ ꯍꯥꯏꯕꯒꯤ ꯈꯟꯕ ꯃꯇꯝꯗ ꯑꯣ ꯑꯗꯨꯅꯁꯨ ꯆꯨꯝꯕ ꯃꯥꯜꯂꯦ ꯍꯥꯏꯕ ꯉꯝꯗꯦꯅ ꯑꯣꯏꯁ ꯖ ꯑꯣꯔ ꯑꯣꯏꯒꯦꯔ ꯑꯣꯏꯔꯣꯏꯗ꯭ꯔꯥ ꯍꯥꯏꯅ
ꯑꯗꯨ ꯍꯣꯏ ꯍꯣꯏ ꯆꯨꯝꯃꯦꯗ ꯍꯥꯏꯕ ꯉꯝꯗꯕꯅꯦꯗ
ꯎꯝ ꯑꯗꯨꯏ ꯁꯔꯨ ꯍꯌꯦꯡ ꯊꯕꯛ ꯐꯪꯉꯒ ꯐꯖꯕ ꯂꯥꯛ ꯍꯥꯏꯗꯤ ꯗꯨ ꯃꯇꯝꯗ ꯂꯥꯛꯄ ꯃꯇꯝꯗ ꯗꯨꯗꯤ ꯁꯤꯌꯣꯔ ꯑꯣꯏꯗ꯭ꯔꯖꯨ ꯑꯦꯂꯤꯁ ꯐꯤꯐꯇꯤꯔ ꯁꯝꯊꯤꯡꯗꯤ ꯁꯤꯌꯣꯔ ꯑꯣꯏꯔꯅꯤꯕ
ꯍꯣꯏ ꯍꯣꯏ ꯑꯗꯨ ꯅꯪ ꯅꯆꯦ ꯅꯆꯦꯁꯨ ꯅꯨꯞ ꯅꯨꯄꯥ ꯀꯣꯏꯗꯕ꯭ꯔꯣ
ꯑꯥ ꯀꯣꯏꯗꯦ
ꯃꯥꯗꯤ ꯀꯔꯤ ꯇꯧꯔ ꯂꯩꯕ꯭ꯔꯣ
ꯃꯥꯅꯥ ꯗꯤ ꯁꯤ ꯑꯦ ꯇꯧꯔꯒ ꯂꯩꯕ ꯕꯤ ꯁꯤ ꯑꯦ
ꯑꯣ
ꯅꯪꯁꯨ ꯀꯝꯇꯤꯇꯤꯞ ꯑꯦꯖꯥꯝ ꯊꯥꯗꯣꯏꯔꯣ ꯍꯣꯔꯦꯟ ꯍꯌꯦꯡ ꯍꯌꯦꯡꯋꯥꯏ
ꯎꯝ ꯑꯈꯣꯏꯗꯤ ꯑꯦꯟꯕꯤꯑꯦ ꯇꯧꯔꯗꯤ ꯀꯣꯄꯔꯦꯠꯇ ꯆꯪꯈ꯭ꯔꯅꯤꯕ ꯒꯣ ꯄ꯭ꯔꯦ ꯀꯝꯄꯅꯤꯗꯒꯨꯝꯕ ꯑꯗꯣ ꯐ꯭ꯌꯨꯆꯔꯒꯤꯗꯤ ꯍꯣꯏ ꯀꯝꯄꯌꯨꯇꯦꯇꯤꯞ ꯑꯦꯛꯖꯥꯝ ꯊꯥꯍꯧꯕꯅꯗꯤ ꯐꯩ ꯍꯥꯏꯗꯤ ꯑꯗꯨꯅ ꯁꯦꯀꯣꯔꯤ ꯇꯤꯗꯣ ꯂꯩꯍꯧꯋꯦꯗꯅ
ꯅꯣꯏ ꯀꯩꯅꯣ ꯂꯣꯏꯕꯀꯟꯗ ꯏꯟꯇꯔꯚꯤꯌꯨꯒꯨꯝꯕ ꯂꯥꯛꯄ꯭ꯔꯥ ꯀꯃꯥꯏ ꯇꯧꯕ꯭ꯔꯥ
ꯎꯝ ꯍꯣꯏ ꯊꯕꯛ ꯐꯝꯕꯒꯨꯝꯅ ꯗꯨꯃꯥꯏꯅ ꯑꯗꯨꯝ ꯐꯝꯗꯣꯏꯅꯦ
ꯆꯥ ꯑꯗꯨ ꯑꯦꯟ ꯃꯁꯇꯔ ꯂꯣꯏꯕꯅꯗꯤ ꯐꯥꯗꯤ ꯐꯥꯗꯣꯏꯗꯤ ꯃꯥꯜꯂꯦꯗ
ꯍꯣꯏ ꯅꯠꯇ꯭ꯔꯗꯤ ꯒ꯭ꯔꯦꯖꯨꯋꯦꯁꯟ ꯂꯦꯚꯦꯜꯗꯗꯤ ꯌꯥꯝꯅ ꯀꯩꯅꯣꯗꯣ ꯁꯦꯂꯔꯤꯗꯣ ꯌꯥꯝ ꯄꯤꯛꯑꯦꯕ ꯃꯥꯁꯇꯔ ꯂꯦꯚꯦꯜꯗꯗꯤ ꯄꯤꯛꯑꯦ ꯍꯥꯏꯔꯁꯨ ꯊꯥꯔꯇꯤ ꯐꯣꯔꯇꯤ ꯑꯗꯨꯗ ꯍꯧꯅꯤꯕ ꯑꯗꯨꯅ ꯐꯩꯑꯕ ꯑꯗꯨꯁꯨ ꯂꯥꯏꯔꯤꯛ ꯄꯥꯕꯗ ꯀꯨꯏꯗ
ꯃꯁꯇꯔ ꯂꯣꯏꯅ ꯇꯧꯒꯦ ꯍꯥꯏꯔꯗꯤ ꯁꯠ ꯁꯠ ꯃꯁꯇꯔ ꯂꯣꯏꯍꯟꯕ ꯅꯨꯃꯤꯠ ꯑꯣꯏꯌꯦ ꯑꯁ ꯆꯍꯤ ꯌꯦꯡꯔꯛꯄ ꯀꯥꯟꯗꯀꯣ ꯂꯥꯏꯔꯤꯛ ꯄꯥꯕꯁꯨ ꯁꯨ ꯑꯈꯣꯏꯅ ꯀ꯭ꯂꯥꯁ ꯏꯂꯚꯦꯟ ꯇꯨꯋꯦꯜ ꯀꯥꯕ ꯀꯥꯟꯒꯨꯝꯅ ꯄꯥꯕ ꯄꯥꯕꯗꯣ ꯉꯝꯗꯦꯕ ꯑꯗꯣ ꯀꯣꯛꯁꯨ ꯌꯥꯝ ꯐꯠꯇꯦ ꯗꯨꯝ ꯀꯥꯎꯔ ꯂꯩꯈ꯭ꯔꯦ
ꯑꯣꯏ ꯍꯣꯏ ꯍꯣꯏ ꯆꯨꯝꯃꯤ ꯆꯨꯝꯃꯤ
ꯁꯨꯃꯥꯡꯔꯥꯎꯗ ꯑꯩꯒꯤ ꯃꯤꯡꯐꯥꯎ ꯑꯩ ꯀꯥꯎꯒꯦ ꯇꯧꯋꯦ
ꯑꯁ ꯍꯦꯟꯃꯜꯂꯦꯍꯦ ꯅꯪꯒꯤꯗꯨꯖꯨ ꯅꯪꯒꯤꯗꯨꯗꯤ ꯍꯌꯦꯡ ꯗꯣꯛꯇꯔ ꯑꯣꯏꯔꯗꯤ ꯁꯣꯏꯅꯅꯤꯗ ꯄꯦꯁꯦꯟ
ꯑꯁ ꯑꯗꯨꯅꯦ ꯄꯦꯁꯦꯟꯗ ꯁꯣꯏꯔꯒ ꯍꯥꯠꯂꯗꯤ ꯍꯥꯏꯅꯀꯣ ꯀꯤꯕꯅꯦ ꯑꯩ꯫
ꯑꯣꯏꯔꯝꯃꯣꯏꯗ ꯑꯗꯨꯃꯥꯏꯅ꯫
ꯆꯤꯡꯗꯗꯤ ꯅꯣꯏ ꯌꯨꯝ ꯂꯩꯇꯕ꯭ꯔꯣ?
ꯂꯩꯗ꯫
ꯑꯣ ꯑꯁ ꯆꯤꯡꯗꯁꯨ ꯂꯩꯕ ꯁꯤꯗꯁꯨ ꯂꯩꯕ ꯑꯗꯨꯗꯤ ꯐꯩꯅꯦ꯫
ꯑꯦ ꯑꯥ ꯑꯁꯤꯗꯗꯤ ꯅꯣꯏ ꯔꯦꯟꯅꯦꯀꯣ꯫
ꯍꯣꯏ ꯑꯁꯤꯗꯗꯤ ꯔꯦꯟꯅꯦ ꯑꯇꯣꯞꯄꯗ꯫
ꯑꯣ ꯑꯠꯆꯥ ꯑꯗꯨ, ꯅꯣꯏ ꯅꯣꯏ ꯅꯣꯏ ꯅꯣꯏ ꯕꯥꯕ ꯅꯣꯏ ꯃꯥꯗꯤ ꯀꯩꯇꯧ ꯀꯩ ꯇꯧꯋꯦ?
ꯀꯔꯤꯁꯨ ꯇꯧꯗꯦꯗ ꯑꯩꯈꯣꯏ ꯕꯥ ꯍꯥꯟꯅ ꯕꯤꯖꯤꯅꯦꯁ ꯇꯧꯔꯝꯃꯦ ꯍꯧꯖꯤꯛꯇꯤ ꯋꯥꯔꯦꯅ, ꯂꯩꯈ꯭ꯔꯦ꯫